ꯊꯥꯕꯣ
ꯀꯩꯗꯧꯔꯝꯃꯤꯅꯣ
ꯁꯂꯔꯃꯤꯁꯃꯦ
ꯎꯝ ꯑꯩꯁꯦ ꯀꯩꯅꯣꯝꯃ ꯍꯪꯒꯦꯅ ꯇꯧꯔꯛꯄꯅꯦ
ꯍꯪꯉꯣ ꯑꯣ
ꯅꯣꯏꯒꯤꯅꯦ ꯅꯣꯏ ꯗꯇꯥ ꯑꯃ ꯍꯟꯗꯛ ꯃꯄꯥꯟꯗ ꯆꯠꯇ꯭ꯔꯣ
ꯑ
ꯑꯗ ꯃꯥꯗꯣ ꯄ꯭ꯂꯦꯟꯗ ꯇꯣꯡꯉꯒ ꯗꯥꯏꯔꯦꯛ ꯀꯩꯅꯣ ꯑꯣꯏꯗꯕꯒꯤ ꯀꯅꯦꯛꯇꯤꯡ ꯑꯣꯏꯗꯕꯒꯤ ꯀꯩꯅꯣꯗ ꯎꯝ ꯇ꯭ꯔꯦꯟꯗꯁꯨ ꯈꯔ ꯆꯠꯂꯦꯅ ꯍꯥꯏꯕ ꯑꯃ ꯇꯥꯏꯅꯦ
ꯎꯥ ꯐꯔꯦ ꯊ ꯍꯥꯏꯗꯤꯦ ꯃꯥ ꯍꯥꯟꯅ ꯌꯧꯗꯕ
ꯎꯝ ꯑꯗꯨ ꯀꯃꯥꯏ ꯀꯃꯥꯏ ꯇꯧꯔꯒꯦꯅ ꯍꯪꯒꯦ ꯇꯧꯕꯅꯦ ꯑꯩꯁꯨꯅꯦ ꯑꯩꯈꯣꯏꯒꯤꯅꯦ ꯏꯅꯥꯎꯅꯨꯄꯤꯗꯣ ꯃꯥ ꯆꯪꯒꯗꯕ ꯑꯗ ꯃꯥꯏꯗꯨꯁꯨ ꯗꯥꯏꯔꯦꯛ ꯄꯦꯟ ꯂꯩ ꯂꯩꯇꯕꯀꯣ ꯑꯗꯨꯗꯒꯤ ꯅꯪꯒꯤ ꯍꯧꯖꯤꯛꯀꯤ ꯑꯗꯨꯃꯥꯏꯅ ꯂꯦꯑꯣꯚꯔ ꯇꯧꯔꯒ ꯑꯃꯨꯛ ꯇꯣꯡꯕ ꯅꯠꯇꯦꯕ ꯃꯥꯏꯗꯣ ꯀꯅꯦꯛꯇꯤꯡꯗꯣ ꯑꯣꯏꯔꯛꯄ ꯀꯗꯣꯏꯕ ꯀꯅꯦꯛꯇꯤꯡꯗꯣ ꯃꯥꯗꯣ ꯑꯍꯥꯟꯕ ꯑꯣꯏꯗꯣꯏꯅ ꯍꯩꯔꯔꯣꯏꯕꯗꯤ ꯑꯩꯈꯣꯏꯅ ꯊꯤꯟꯗꯧꯁꯨ ꯐ꯭ꯂꯦꯠ ꯐ꯭ꯂꯥꯏꯠ ꯇꯤꯀꯦꯠꯇꯣ ꯑꯅꯤ ꯑꯍꯨꯝ ꯆꯠꯁꯤꯜꯂꯛꯑꯗꯤ ꯌꯥꯝ ꯆꯥꯎꯔꯅꯤꯅ ꯑꯗꯨꯝ ꯃꯥ ꯃꯇꯣꯝ ꯇꯧꯔꯅꯤ ꯑꯗꯨꯒ ꯒꯥꯏꯗ ꯅꯨꯡ ꯇꯧꯅꯕ ꯑꯩꯈꯣꯏ ꯁꯨꯝ ꯚꯗꯤꯑꯣ ꯀꯣꯜ ꯇꯧꯔꯒꯣꯠꯂ ꯌꯦꯡꯉꯒꯦꯅ ꯇꯧ ꯅꯦ ꯀꯣ
ꯎꯝ
ꯑꯗ ꯑꯩꯅ ꯍꯧꯖꯤꯛꯀꯤ ꯀꯅꯦꯛꯇꯤꯡ ꯑꯣꯏꯕꯅꯤꯅ ꯃꯥ ꯍꯩꯗꯧ ꯃꯥꯥꯟꯦ ꯏꯌꯥꯔꯄꯣꯔꯠꯇꯣ ꯆꯥꯎꯔꯛꯄꯅꯤꯅꯅ ꯑꯩꯅ ꯃꯥꯗꯣ ꯑꯗꯨꯃꯥꯏꯅ ꯇ꯭ꯔꯦꯟꯗ ꯆꯠꯂꯝꯒꯦꯅ ꯇꯧꯕ ꯑꯗꯣ ꯅꯣꯏ ꯎ ꯗꯥꯗꯨꯒꯤ ꯋꯥꯔꯤꯗꯣ ꯇꯔꯕ ꯀꯥꯟꯗ ꯌꯥꯝ ꯋꯥꯗꯧ ꯃꯥꯟꯕ ꯀꯃꯥꯏ ꯀꯃꯥꯏꯅ ꯇꯧꯒꯦꯗꯣ ꯌꯧꯈ꯭ꯔꯣ ꯑꯗꯨꯕꯣ
ꯑꯦꯧꯗꯤ ꯑꯦꯧꯍꯔꯦ ꯉꯁꯤ ꯑꯦꯧꯍꯔꯦ ꯂꯩꯕꯀꯣ ꯑꯇꯣ ꯑ ꯍꯣꯏ ꯍꯥꯏꯅꯤ ꯃꯥꯁꯅꯦ ꯅꯨꯄꯤ ꯃꯆꯥꯃꯛꯇ꯭ꯔꯣ ꯆꯪꯗꯣꯏꯁꯦ
ꯑꯥ ꯅꯨꯄꯤꯅꯦ ꯏꯅꯥꯎ ꯅꯨꯄꯤ ꯑꯃ ꯂꯩꯕꯗꯣ ꯑꯍꯥꯟ ꯑꯣꯏꯗꯣꯏꯅꯦ
ꯑꯍꯥꯟꯕ ꯑꯣꯏꯔꯅꯤ ꯇ꯭ꯔꯦꯟ ꯆꯠꯍꯂꯨꯗꯣ ꯇ꯭ꯔꯦꯟ ꯆꯠꯄꯁꯦ ꯋꯥꯕꯅꯦꯕꯣꯏ ꯌꯥꯝꯅ ꯗꯤ ꯌꯥꯗꯣꯏꯅꯦ ꯌꯥꯗ꯭ꯔꯦ ꯆꯠꯇꯕ ꯌꯥꯗ꯭ꯔꯦ ꯍꯥꯏꯈꯗꯅꯦ
ꯎꯝ
ꯇꯤꯀꯦꯠꯇꯣ ꯖꯦꯅꯦꯔꯦꯜꯗ ꯀꯛꯇꯕ ꯃꯣꯏꯒꯤ ꯀꯩꯅꯣꯗ ꯀꯩ ꯍꯥꯏꯅꯤ ꯁ꯭ꯂꯤꯞꯄꯔ ꯌꯥꯎꯕ ꯀꯥꯡꯕꯨꯗꯣ ꯑꯗꯨꯝꯕꯔ ꯈ ꯈꯔ ꯈ ꯃꯥꯏ ꯋꯔꯤꯁꯦ ꯑꯃꯨꯛ ꯂꯤꯔꯛꯑꯥꯒꯦꯀꯣ
ꯎꯝ ꯎꯝ
ꯃꯥꯁꯦ ꯀꯩꯅꯣꯁ ꯇꯤꯀꯦꯠ ꯆꯠꯈ꯭ꯔꯦ ꯇꯤꯀꯦꯠ ꯈꯔ ꯈꯔꯒ ꯑꯥꯒ ꯉꯥꯏꯔꯝꯗꯣꯏꯅꯦꯕ ꯃꯣꯏ ꯃꯤꯁꯤꯅ ꯃꯥ ꯂꯧ ꯂꯥꯛꯇꯣꯏꯅꯦꯕ ꯃꯥꯁꯨ ꯑꯍꯥꯟꯕꯅꯤꯅ ꯈꯪꯗꯕꯩ ꯂꯧ ꯂꯥꯛꯏꯅꯦꯕꯀꯣ ꯃꯥ ꯃꯣꯏꯅ ꯑꯃꯨꯛ ꯈꯣꯡꯆꯠꯁꯦ ꯅꯣꯡꯃꯩ ꯈꯣꯡꯆꯠ ꯆꯪꯉꯦ ꯍꯥꯏꯕ ꯇ꯭ꯔꯦꯟꯁ ꯆꯠꯄꯁꯦ ꯑꯗꯨꯅ ꯎꯝ ꯇ꯭ꯔꯦꯟꯗ ꯆꯠꯂꯦ ꯇ꯭ꯔꯦꯟꯗ ꯂꯥꯛꯑꯦ ꯂꯧꯕ ꯂꯥꯛꯑꯦ ꯃꯥꯅꯗꯤ ꯍꯥꯟꯅ ꯌꯧꯔꯦꯕꯀꯣ ꯃꯥꯅ ꯄꯨꯡ ꯄꯨꯡ ꯑꯅꯤ ꯑꯅꯤ ꯃꯈꯥꯏꯃꯨꯛꯀꯤ ꯆꯥꯡ ꯉꯥꯏꯌꯦꯕꯀꯣ ꯂꯧ ꯂꯥꯛꯑ ꯈꯪꯕꯁꯦ ꯑꯗꯨ ꯑꯗꯨꯅꯨꯡꯉ ꯉꯥꯏꯔꯦ ꯑꯗꯨꯗꯨꯒ
ꯎꯝ ꯊꯦꯡꯅꯔꯒ ꯆꯠꯂꯦ ꯆꯠꯂꯦ ꯃꯥꯁꯦ ꯋꯥꯕꯁꯦ ꯈ ꯋꯥ ꯉꯥꯡꯅꯤꯡꯗꯕꯤ ꯇꯧꯔꯦꯕ ꯃꯁꯥꯁꯦ ꯋꯥꯃꯟꯗꯅꯀꯣ ꯍꯥꯏꯕꯗꯤ ꯁꯨꯝ ꯐꯝꯕ ꯈꯣꯠꯄ ꯇꯧꯕꯗꯣ ꯑꯗꯨꯗꯤ ꯋꯥ ꯉꯥꯡꯅꯤꯗꯕꯤ ꯇꯧꯔꯦ ꯗꯌꯦꯦ ꯎ ꯐꯣꯟꯒ ꯇꯧꯕꯁꯦ ꯋꯥꯔꯤꯅꯤ ꯁꯥꯟꯅꯩ ꯑꯗꯣ ꯃꯁꯥꯗ ꯋꯥꯔꯕꯅꯤꯅ ꯐꯖꯅ ꯁꯥꯗ꯭ꯔꯦ ꯍꯣꯏ ꯌꯧꯔ ꯍꯥꯏꯔꯛꯑꯣ ꯍꯥꯏ ꯉꯁꯤꯕꯨꯗꯤ ꯌꯧꯔꯦ ꯈꯣꯠꯂꯦꯅ ꯉꯊꯪ ꯇꯨꯝꯃꯨꯔꯦ ꯍꯧꯒꯠꯂꯛꯛꯇ ꯉꯥꯏꯔꯤꯅ ꯐꯣꯟ ꯇꯧꯔꯛꯑꯝꯃꯦ ꯑꯗꯨꯃꯥꯏꯅ ꯇꯧꯋꯦ ꯑꯩꯗꯤ ꯅꯨꯄꯤ ꯃꯆꯥꯒ ꯑꯣꯏꯕꯅꯤꯅ ꯀꯩꯅꯣ ꯇꯧꯍꯟꯅꯤꯡꯗꯦ ꯑ ꯑꯗꯨꯃꯥꯏꯅꯗꯤ ꯇꯧꯍꯟꯅꯤꯡꯗ꯭ꯔꯦ ꯎꯝ ꯇꯤꯀꯦꯠꯁꯦ ꯀꯈ꯭ꯔꯦ ꯍꯥꯏ ꯅꯠꯇꯣ
ꯇꯤꯀꯦꯠꯄꯨꯗꯤꯅꯦ ꯀꯛꯇ꯭ꯔꯤꯕꯑꯕ ꯃꯥꯗꯣ ꯅꯣꯡ ꯅꯤꯅꯤ ꯈꯔ ꯋꯥꯠꯂꯤꯕ ꯆꯪꯗꯧꯕ ꯑꯗ ꯅꯣꯏꯗ ꯀꯃꯥꯏꯅ ꯇꯧꯕꯅꯣ ꯐꯗꯣꯏꯅꯣꯅ ꯍꯪꯉꯛꯏꯅꯦ
ꯑꯗꯣ ꯃꯇꯝꯗꯣ ꯃꯇꯝꯗꯣ ꯅꯣꯏ ꯁꯤꯗ ꯆꯪꯗ ꯌꯥꯗꯦ ꯍꯥꯏꯕ ꯂꯩꯇꯔ ꯈꯔ ꯂꯥꯞꯄꯤꯕ ꯑꯣꯏꯇꯥꯔꯗꯤꯅꯦ ꯉꯥꯏꯔꯣ ꯍꯥꯏꯗꯤ ꯀꯅꯦꯛꯇꯤꯡꯗꯣ ꯁꯨꯡꯑꯣꯣꯏ ꯑꯣꯏꯍꯜꯂꯨꯔꯅ ꯗꯥꯏꯔꯦꯛ ꯍꯦꯜꯂꯣꯕꯀꯣ
ꯑꯂꯣ ꯃꯥꯒꯤꯅꯦ ꯂꯦꯛꯑꯣꯚꯔꯗꯣ ꯂꯦꯛꯑꯣꯚꯔꯗꯣ ꯂꯩꯇꯦꯕ ꯍꯥꯏꯗꯤꯅꯦ ꯃꯥꯒꯤ ꯍꯧꯖꯤꯛꯀꯤ ꯂꯝꯗꯣ ꯑꯗꯨꯗꯣ ꯑꯗꯨ ꯂꯩꯇꯕꯒꯤꯅꯦꯕ ꯐꯔꯛ ꯇꯥꯏꯁꯦ ꯗꯥꯏꯔꯦꯛ ꯌꯧꯕꯗꯣ ꯑꯗꯨ ꯑꯣꯏꯔꯕꯨꯗꯤ ꯌꯥꯝ ꯊꯤꯅ ꯐꯕ ꯑꯗꯨ ꯐꯪꯗꯕ ꯒꯤꯅꯦ ꯑꯩꯅ ꯑꯃꯨꯛ ꯈꯜꯂꯤꯁꯦ ꯑꯗꯨ ꯑꯣꯏꯔꯗꯤ ꯀꯩꯅꯣꯅ ꯇꯧ ꯇꯥꯕ ꯀꯅꯦꯛꯇꯤꯡꯗ ꯆꯠꯇꯥꯕ ꯂ꯭ꯂꯦꯑꯣꯚꯔꯁꯨ ꯅꯠꯇ꯭ꯔꯦ ꯀꯅꯦꯛꯇꯤꯡꯗ ꯑꯣꯏꯔꯛ
ꯑ ꯑꯗꯨꯗꯤ ꯑꯣ ꯌꯥ ꯑꯗꯨꯗ ꯌꯥꯏꯌꯦ ꯑꯃꯨꯛ ꯄꯥ ꯂꯩꯗꯤ ꯇ꯭ꯔꯦꯟꯗꯗꯤ ꯆꯠꯍꯟꯗꯕ ꯐꯩ
ꯑꯗꯨꯗꯤ ꯑꯩꯈꯣꯏꯅ ꯍꯥꯟꯅ ꯆꯪꯉꯨꯔꯕꯅꯤꯅꯅꯦ ꯑꯩꯈꯣꯏꯅ ꯁꯤꯁꯤ ꯁꯨꯃꯥꯏꯅ ꯁꯤꯗ ꯆꯠꯂꯨꯁꯤ ꯍꯋꯦꯗꯅ ꯚꯗꯤꯑꯣ ꯀꯣꯜ ꯇꯧꯔꯒ ꯇꯥꯛ ꯭ꯔꯗꯤ ꯌꯥꯔꯔꯣꯏꯕꯀꯣ ꯑꯩꯅ ꯈꯜꯂꯝꯕꯅ ꯃꯥꯗꯣ ꯈꯔ ꯀꯟꯐ꯭ꯌꯨꯁ ꯆꯠꯇꯧ ꯃꯥꯜꯂꯦ ꯑꯗꯨꯅ ꯁꯨꯃꯥꯏꯅ ꯄ꯭ꯂꯦꯟꯗ ꯆꯠꯀꯦꯅ ꯇꯧꯕ ꯇ꯭ꯔꯦꯟꯗ ꯑꯗꯨꯅ ꯍꯧꯖꯤꯛꯀꯤ ꯇ꯭ꯔꯦꯟꯒꯤ ꯋꯥꯔꯤ ꯇꯥꯕꯗ ꯃꯥꯗꯤ ꯉ ꯉꯝꯃ꯭ꯔꯣꯏ ꯂꯧꯕꯕꯨꯗꯤ ꯃꯥꯥꯏꯗꯤ ꯂꯧꯕ ꯂꯥꯛꯇꯧꯕ ꯃꯤꯁꯨ ꯁꯨ ꯂꯩꯇꯦ ꯑꯩꯈꯣꯏꯅ꯭ꯂ ꯑꯗꯨꯃꯥꯏꯅ ꯈꯜꯂꯝꯕꯅꯦ ꯑꯁ ꯐꯔꯛ ꯇꯥꯔꯥꯟꯅ ꯃꯗꯨꯣ ꯇꯣꯛꯑꯒꯦꯗꯣ ꯅꯣꯏ ꯍꯧꯖꯤꯛ ꯋꯥꯔꯤꯗꯣ ꯇ꯭ꯔꯦꯟꯒꯤꯗꯣ
ꯀꯩꯅꯣꯅꯦꯕ ꯖꯦꯅꯦꯔꯦꯜꯗ ꯇꯣꯡꯉ ꯏꯁꯤꯂꯤꯄꯔ ꯇꯣꯡꯉꯗꯤ ꯈꯔꯗꯤ ꯐꯅꯤ ꯃꯥ ꯏꯁꯇꯦꯁꯟꯗ ꯈꯤꯇꯪ ꯉꯥꯎꯊꯣꯛ ꯉꯥꯎꯁꯤꯟ ꯇꯧꯒꯗꯔꯗꯤ ꯈꯪꯗꯦ ꯋꯥꯗꯤ ꯋꯥꯕꯅꯦ ꯑꯗꯣ ꯅꯨꯄꯤ ꯃꯆꯥ ꯑꯣꯏꯕꯅꯤꯅ ꯇꯣꯡꯍꯟꯅꯤꯡꯗꯦ ꯃꯇꯣꯝꯗꯗꯤ ꯑꯗꯒꯤꯅꯦ ꯃꯣꯏ ꯑꯅꯤꯁꯨꯕꯣꯏꯗꯤ ꯌꯥꯏꯕ ꯑꯗꯨꯗꯨꯒ ꯑꯗꯣ ꯑꯥ ꯀꯩꯒꯨꯝꯕ ꯖꯦꯅꯦꯔꯦꯜꯗ ꯇꯥꯔꯕꯀꯣ ꯍꯥꯏꯗꯤ ꯎꯄꯥꯏ ꯂꯩꯇꯗꯅ ꯑꯗꯨ ꯑꯣꯏꯇꯥꯔꯗꯤ ꯀꯨꯃꯥꯏꯅ ꯇꯧꯅꯤ ꯍꯥꯏꯕ ꯀꯥꯟꯗ ꯃꯤꯁꯦ ꯃꯦꯟꯃꯥꯟꯅ ꯑꯃꯐꯥꯎ ꯇꯥꯔꯣꯏ ꯇꯤꯛꯀꯦꯠ ꯀꯛꯇꯕ ꯃꯤ ꯉꯛꯇꯅꯦ ꯇꯣꯡꯉꯛꯀꯗꯣꯏꯁꯦ ꯑꯗꯨꯅꯅꯦ ꯆꯦꯛ ꯇꯧꯕ ꯂꯥꯛꯑ ꯀꯥꯟꯗꯗ ꯁ꯭ꯋꯥꯏ ꯃꯥꯡꯈ꯭ꯔꯅꯤ ꯑꯥ ꯉꯥ ꯉꯥꯁꯛ ꯍꯟꯗꯣꯛꯈꯤꯕꯒꯤ ꯇꯥꯔꯛꯇ ꯉꯥ ꯃꯌꯥꯝ ꯍꯟꯗꯣꯛꯈꯤꯕꯒꯤ ꯇꯥꯏꯞꯇ ꯑꯗꯨꯗꯨꯒ ꯑꯃꯨꯛ ꯍꯧꯖꯤꯛꯀꯤ ꯇꯤꯁꯤꯁꯦ ꯇꯤꯀꯦꯠ ꯀꯔꯦꯛꯇꯔꯗꯣ ꯃꯥ ꯍꯦꯛ ꯆꯠꯈꯤꯕꯒ ꯑꯃꯨꯛ ꯖꯧ ꯂꯥꯎꯅ ꯑꯣꯝꯁꯤꯜꯂꯛꯑꯅꯤ ꯑꯗꯨꯒ ꯃꯤꯁꯤꯡꯁꯦ ꯌꯥꯝꯃꯦ ꯑꯃꯃꯨꯛ ꯇꯥꯔꯣꯏꯗꯣꯏꯅꯦꯕ ꯑꯗꯨꯗ ꯑꯅꯝꯕꯅ ꯑꯥ ꯍꯅꯨꯕꯤ ꯑꯗꯒꯤ ꯅꯨꯄꯥ ꯃꯆꯥꯅ ꯎꯝ ꯅꯨꯄꯥ ꯍꯟꯗꯕ ꯑꯗꯨꯝ ꯑꯗꯨꯝꯕ ꯉꯥꯛꯇꯅꯦ ꯑꯗꯨꯅ ꯅꯨꯄꯤ ꯇꯣꯡꯕ ꯅꯨꯡꯉꯥꯏꯔꯣꯏꯕ
ꯌꯥꯏꯌꯦ ꯌꯥꯏꯌꯦ ꯃꯥꯗꯣ ꯀꯩꯅꯣ ꯇꯧꯋꯦꯕꯀꯣ ꯆꯥꯠꯇꯧꯕꯗꯤ ꯈꯔ ꯋꯥꯠꯂꯤ ꯈꯔ ꯋꯥꯠꯂꯤ ꯊꯥ ꯃꯨꯛꯇꯤ ꯐꯥꯖꯤꯜꯂꯛꯇ꯭ꯔꯦ ꯇꯤꯛꯀꯦꯠꯇꯨꯁꯨ ꯈꯔ ꯍꯣꯡꯕꯗ ꯌꯦꯡꯒꯦ ꯇꯧꯕꯅꯦꯕ ꯑꯗꯨꯗꯤ ꯅꯪꯒ ꯍꯥꯟꯅ ꯍꯪꯉꯛꯏꯅꯦ ꯅꯣꯏ ꯆꯠꯄꯗꯨꯗ ꯅꯣꯏ ꯏꯗꯣꯝꯆꯥꯅ ꯍꯥꯏꯔꯝꯕ ꯅꯍꯥꯟ ꯁꯨꯃꯥꯏꯅ ꯇꯧ ꯑꯁ ꯌꯧꯗ꯭ꯔꯤꯌꯦ ꯌꯧꯗ꯭ꯔꯤꯌꯦ ꯋꯥꯕꯅꯅꯦ ꯑꯃꯨꯛꯇ ꯑꯣꯏꯕ ꯇꯧꯔꯦ ꯈꯣꯠꯂꯦ ꯏꯁꯧꯖꯨ ꯂꯥꯡꯉꯛꯑꯦ ꯃꯥꯖꯨ ꯋꯥꯃꯟꯗꯅ ꯃꯣꯏ ꯂꯧ ꯂꯥꯛꯏꯕ ꯃꯤꯗꯨꯁꯨ ꯁꯨꯡꯌꯧ ꯌꯧꯔꯛꯇꯦ ꯈꯣꯠꯇꯦꯅ ꯍꯥꯏꯌꯦꯅ ꯁꯨꯝ ꯍꯥꯏꯕ ꯑꯗ ꯑꯩꯈꯣꯏꯅ ꯂꯧꯕ ꯂꯥꯛꯇꯕꯗꯨꯕꯨꯗꯤ ꯁꯥꯎꯅꯤꯡꯗꯦꯕ ꯍꯥꯏꯗꯤ ꯃꯤꯖꯨ ꯄꯨꯡ ꯅꯣꯡꯃꯒꯤ ꯖꯔꯅꯤ ꯑꯣꯏꯅ ꯂꯥꯛꯄꯅꯤ ꯃꯥꯅ ꯂꯥꯛꯅꯤꯡꯕ ꯃꯇꯝꯗ ꯂꯥꯛꯄ ꯅꯠꯇꯦ ꯃꯤꯖꯨ ꯇ꯭ꯔꯦꯟꯗ ꯂꯥꯛꯄꯅ ꯇꯤꯛꯀꯦꯠ ꯀꯛꯑꯒ ꯅꯠꯇ꯭ꯔꯅꯦ ꯑꯗꯨꯝꯕꯩꯕꯨꯗꯤ ꯁꯥꯎꯅꯤꯡꯗꯕ ꯑꯗꯨꯁꯨ ꯑꯉꯥꯡꯗꯨꯅꯗꯤ ꯃꯉꯣꯟ ꯅꯣꯏꯗꯥꯗꯨꯗꯗꯤ ꯋꯥꯔꯦꯗꯅ ꯍꯥꯏꯗꯤ ꯀꯨꯏꯁꯜꯂꯛꯑꯕꯅ ꯃꯥꯅ ꯉꯥꯏꯈꯠꯂꯛꯏꯗꯣ ꯑꯗꯨ ꯏꯗꯣꯝ ꯆꯥꯅ ꯋꯥꯔꯤ ꯂꯤꯔꯝꯕ ꯑꯁ ꯑꯩꯈꯣꯏ ꯑꯉꯥꯡꯁꯨ ꯑꯗꯨꯃꯥꯏꯅ ꯀꯛꯀꯦ ꯇꯧꯕꯅꯤꯅꯦ ꯃꯥꯃ ꯑꯗꯨꯗꯤ ꯐꯔꯛ ꯇꯥꯗꯧ ꯃꯥꯜꯂꯦ ꯑꯝꯇ ꯍꯪꯒꯦꯅ ꯅꯉꯣꯟꯗ ꯀꯣꯜ ꯅꯣꯏ ꯏꯗꯣꯝꯆꯥ ꯅꯝꯕꯔꯗꯨꯗꯤ ꯃꯥꯗꯤ ꯐꯣꯟ ꯄꯥꯏꯗꯕ ꯅꯉꯣꯟꯗ ꯑꯣꯏꯅ ꯍꯪꯉꯒꯦꯅ ꯍꯪꯉꯛꯏꯅꯦ ꯑꯗꯨꯃꯥꯏꯅ ꯇꯧꯔꯒ ꯑꯁ ꯑꯗꯣꯏꯗꯤ ꯑꯩꯈꯣꯏꯁꯨ ꯑꯣꯏꯅ ꯈꯔ ꯍꯣꯡꯕ ꯅꯣꯡꯃ ꯑꯃ ꯌꯦꯡꯉꯒ ꯐꯖꯅ ꯀꯛꯄꯤꯕꯅ ꯐꯥꯔꯅꯤ ꯊꯤꯟꯗꯣꯏꯗꯣ ꯄꯩꯁꯥ ꯅꯨꯡꯁꯥ ꯁꯥꯗꯣ ꯃꯥꯒꯤ ꯑꯃꯨꯛ ꯆꯠꯄꯒꯤ ꯑꯃꯨꯛ ꯂꯥꯡꯉꯅꯤ ꯄ꯭ꯂꯦꯟꯒꯤ ꯑꯃꯨꯛ ꯑꯗꯨꯃꯥꯏꯅ ꯇꯤꯛꯀꯦꯠ ꯑꯃꯨꯛ ꯀꯛꯑꯅꯤ ꯑꯗꯨꯝꯕ ꯑꯗꯩ ꯔꯨꯝ ꯂꯧꯕ ꯈꯣꯠꯄꯒꯤ ꯄꯩꯁꯥꯗꯣ ꯌꯥꯝ ꯌꯥꯝꯗꯧꯕ
ꯑꯗꯣ ꯑꯁ ꯑꯃꯂꯣꯝꯗꯤ ꯆꯨꯝꯃꯦꯕ ꯄꯩꯁꯥꯒꯤ ꯊꯕꯛ ꯉꯥꯛꯇꯅꯤꯅ
ꯑꯗꯣ ꯈ꯭ꯋꯥꯏ ꯐꯕꯗꯤ ꯅꯨꯄꯤ ꯃꯆꯥ ꯃꯤ ꯑꯍꯥꯟꯕꯒ ꯑꯣꯏꯕꯅꯤꯅ ꯅꯣꯏ ꯑꯃ ꯆꯪꯉꯟ ꯊꯜꯂꯨꯕꯅꯗꯤ ꯐꯩ ꯍꯥꯏꯗꯤ ꯅꯨꯄꯥ ꯃꯆꯥ ꯑꯣꯏꯔꯕꯨꯗꯤ ꯌꯥꯕ ꯅꯨꯄꯤ ꯃꯆꯥꯅꯤꯅꯅꯦ ꯃꯇꯣꯝꯇ ꯍꯥꯏꯗꯤ ꯅꯨꯄꯥ ꯃꯆꯥꯁꯤꯅ ꯈꯔ ꯐꯩꯌꯦꯕ ꯋꯥꯈꯜꯁꯦ ꯈꯟꯖꯟ ꯈꯟꯗꯦꯕ ꯅꯨꯄꯤꯖꯤꯅꯅꯦ ꯈꯟꯖꯤꯜꯂꯒ ꯍꯥꯏꯗꯤ ꯁꯣꯏꯕꯗꯤ ꯁꯣꯏꯒꯟꯗꯦꯀꯣ ꯆꯦꯛꯁꯤꯟꯕꯅꯤꯅ ꯑꯗꯣ ꯀꯩ ꯍꯥꯏꯅꯤ ꯎꯝ ꯑꯉꯥꯡ ꯑꯣꯏꯕꯅꯤꯅ ꯅꯨꯄꯤ ꯑꯣꯏꯕꯅꯤꯅ ꯑꯗꯨꯝ ꯅꯣꯏ ꯀꯅꯅꯣꯝꯃ ꯀꯛꯇ꯭ꯔꯤꯕ ꯑꯣꯏꯇꯥꯔꯒꯗꯤ ꯑꯗꯨꯃꯥꯏ ꯆꯠꯃꯤꯟꯅꯕꯅ ꯐꯩꯌꯦꯅ ꯈꯜꯂꯦ ꯍꯥꯏꯗꯤ ꯎꯝ ꯑꯍꯥꯟꯕ ꯑꯣꯏꯕꯅꯤꯀꯣ ꯍꯥꯏꯁꯦ
ꯑꯗꯨꯅ ꯐꯗꯣꯏ ꯆꯥꯠꯂꯣ
ꯐꯔꯅꯤ ꯑꯗꯨꯅ ꯌꯥꯝ ꯊꯤꯅ ꯐꯅꯤ ꯍꯥꯏꯗꯤ ꯎꯝ ꯃꯉꯣꯟꯗ ꯑꯦꯛꯁꯄꯤꯔꯤꯌꯦꯟꯁꯁꯨ ꯂꯩꯈꯔꯣꯏ ꯑꯗꯒꯤ ꯑ ꯀꯩ ꯍꯥꯏꯅꯤ ꯀꯩꯁꯨ ꯌꯥꯝꯅ ꯃꯊꯣꯟꯗ ꯌꯥꯝ ꯅꯨꯡꯉꯥꯏꯔꯣꯏꯕ
ꯈꯪꯗꯦꯅꯦ ꯑꯩꯈꯣꯏ ꯕꯥꯒ ꯆꯠꯍꯟꯕꯅ ꯐꯗꯣꯏꯖꯥꯠꯂꯥ ꯑꯩꯅ ꯄꯩꯁꯥꯗꯨꯒꯤ ꯈꯟꯕꯩꯅꯤꯅꯦ ꯍꯣꯏ ꯑꯃꯨꯛ
ꯄꯩꯁꯥꯗꯣ ꯍꯥꯏꯗꯤ ꯁꯣꯏꯗꯣꯏ ꯁꯔꯨꯛꯄꯨꯗꯤ ꯄꯩꯁꯥ ꯆꯤꯡꯉ ꯎꯝ ꯁꯣꯏꯗꯣꯏ ꯁꯔꯨꯛꯄꯨꯗꯤ ꯄꯩꯁꯥ ꯊꯤꯡꯕꯅ ꯐꯩꯌꯦꯕꯀꯣ ꯍꯥꯏꯗꯤ ꯏꯁ ꯁꯦꯡꯅ ꯍꯥꯏ ꯀꯥꯟꯗ ꯐ꯭ꯂꯥꯏꯠ ꯐ꯭ꯂꯥꯏꯠ ꯅꯪꯍꯧꯗꯔꯦ ꯍꯥꯏꯔꯖꯤꯀꫭ ꯋꯥꯔꯤ ꯑꯝꯗ ꯅꯪꯗꯤ ꯅꯪꯗꫭꯏꯅꯦ ꯑ ꯄ꯭ꯔꯣꯕ꯭ꯂꯦꯝ ꯑꯃ ꯂꯩꯍꯜꯂꯖꯦ
ꯍꯣꯏꯅꯦ ꯁꯣꯏ ꯁꫭꯏꯗ꯭ꯔꯤꯉꯩꯗ ꯀꯩꯅꯣ ꯇꯧꯍꯧꯕꯅ ꯐꯩ ꯍꯥꯏꯅꯤꯡꯉꯤꯅꯦꯕ ꯅꯪꯗꯣ ꯅꯠꯇ꯭ꯔꯥ
ꯑꯣ ꯑꯣ ꯑꯗꯨꯅ ꯍꯥꯏꯗꯤ ꯅꯨꯄꯥ ꯑ ꯃꯤ ꯑꯃꯒꯤ ꯂꯨꯄꯥ ꯂꯤꯁꯤꯡ ꯇꯔꯦꯠꯅ ꯌꯥꯔꯝꯕꯗꯣ ꯁꯣꯏꯈ꯭ꯔꯦ ꯍꯥꯏꯔꯁꯦ ꯑꯃꯨꯛ ꯅꯧꯅ ꯈꯪꯅꯗꯣꯏꯅꯤ ꯑꯗꯨ ꯑꯗꯨ ꯃꯥ ꯒꯌꯥꯟ ꯇꯥꯔꯣꯏ ꯆꯪꯉꯒꯦ ꯍꯥꯏꯔꯗꯤ ꯗꯕꯜꯗꯅꯦꯕ ꯆꯂꯛꯀ ꯗꫭꯏꯁꯦ
ꯎꯝ ꯍꯣꯏ ꯊꯤꯜꯂꯨꯚꯅ ꯊꯤꯜꯂꯨꯕꯅꯥꯕꯨꯗꯤ ꯐꯥꯔꯦ ꯑꯩꯈꯣꯏ ꯕꯥꯔꯣ ꯀꯩꯅꯣ ꯃꯣꯏꯅꯤ ꯈꯔ ꯍꯣꯡꯕꯗꯦ ꯅꯨꯃꯤꯠ ꯑꯃ ꯌꯦꯡꯉꯒ ꯑꫭꯏꯅ ꯀꯛꯄꯤꯔꯒꯦ ꯑꯗꯨꯅ ꯐꯔꯥ ꯑꯩꯈꯣꯏꯗꯨꯗꯤ ꯑꯁ ꯏꯀꯣꯛꯀ ꯉꯥꯎꯔꯄꯣꯠꯅꯦ ꯆꯪꯗꯕꯁꯨ ꯌꯥꯗꯕꯀꯣ ꯃꯥ ꯑꯦꯛꯖꯥꯝ ꯇꯥꯕꯗꯣ ꯑꯗꯨꯗꯨꯒꯤ ꯖꯨ ꯑꯗꯨꯗꯨꯒꯤꯅꯦ ꯅꯠꯇ꯭ꯔꯗꯤꯀꯣ ꯑꯗꯨꯝ ꯀꯩꯅꯣ ꯇꯧꯍꯟ ꯌꯥꯔꯕꯅꯤ ꯁꯦꯟꯇꯔ ꯑꯗꯨꯗ ꯄꯤꯔꯛꯄ ꯑꯗꯨꯒꯤ ꯑꯃꯨꯛ ꯀꯧꯊꯣꯛꯀꯧꯁꯤꯟꯗꫭ ꯑꯁ ꯐꯔꯛꯇꯤ ꯌꯥꯝ ꯇꯥꯔꯄꫭꯠꯅꯤꯗ ꯄꯩꯁꯥ ꯅꯪ ꯄꯩꯁꯥ ꯃꯝꯃ ꯍꯥꯏꯗꯤ ꯍꯟꯗꯛꯁꯦ ꯄꯩꯁꯥ ꯌꯥꯝ ꯅꯨꯡꯉꯕ ꯃꯑꯣꯡ ꯌꯥꯝ ꯇꯥꯗꯦꯕꯀꯣ ꯌꯥ ꯑꯩꯈꯣꯏ ꯃꯨꯡ ꯗꯣ ꯌꯥꯝ ꯋꯥꯏꯑꯦꯕ ꯇꯟꯖꯥꯖꯤꯖꯨ ꯌꯥꯝ ꯆꯥꯟꯅꯗꯕꯗꯣ ꯃꯥꯏ ꯃꯔꯥꯏꯕꯛꯇꯣ ꯑꯃꯨꯛ ꯌꯦꯡꯉꯨꯅꯦ ꯍꯥꯏꯗꯤ ꯈꯔ ꯄꯩꯁꯥ ꯅꯨꯡꯁꯥ ꯀꯣꯝꯃꯤꯉꯩꯗꯣ ꯑꯃꯨꯛ ꯐꯔꯗꯤ ꯇꯧꯔꯗꯤ ꯐꯕꯅ ꯍꯟꯗꯛꯇꯤ ꯄꯥꯏꯗꯕꯗ ꯌꯥꯝ ꯄꯥꯏꯗ꯭ꯔꯦꯕ ꯇꯟꯖꯥꯖꯤꯗ ꯑꯃꯨꯛ ꯇꯥꯕ ꯃꯥꯁꯨ ꯋꯥꯈꯟꯒꯖꯦ ꯅꯨꯡꯉꯥꯏꯇ꯭ꯔꯄꫭꯠꯅꯤ ꯑꯗꯨ ꯑꯩꯈꯣꯏꯅ ꯀꯩꯝ ꯈꯟꯒꯅꯣ ꯈ ꯀꯅꯣ ꯑꯦꯛꯖꯥꯝꯗꯣ ꯐꯖꯅ ꯄꯤ ꯗꯧꯅꯤ ꯈꯣꯠꯇꯧꯅꯤ ꯍꯥꯏꯕꯗꯣ ꯑꯗꯨꯃꯥꯏꯅ ꯑꯃꯨꯛ ꯇꯞꯊꯔꯒꯅꯦ ꯍꯥꯏꯔꯤꯅꯦ
ꯑꯗꯨꯗꯤ ꯑꯗꯨꯃꯥꯏꯅ ꯑꯗꯨꯃꯥꯏꯅ ꯇꯧꯔꯣ ꯑꯗꯨꯅ ꯁꯝꯃꯅꯤ ꯁꯃꯅꯤ ꯁꯝꯁꯨ ꯁꯝꯃꯅꯤ ꯑꯃꯔꯣꯝꯗꯗꯤ ꯄꯩꯁꯥ ꯁꯦꯚ ꯇꯧꯔꯛꯀꯗꯣꯏꯅꯦꯕ ꯅꯣꯏꯅꯗꯤ ꯂꯩꯇꯕꯒꯤ ꯄꯩꯁꯥ ꯄꯥꯏꯅꯗꯕꯒꯤ ꯍꯥꯏꯔꯅꯦꯕꯀꯣ ꯑꯗꯣ ꯁꯦꯞ ꯇꯧꯕꯗꯤ ꯑꯗꯨꯅꯗꯤ ꯍꯦꯟꯗꯣꯏꯅꯦꯕ ꯄꯥꯔꯤꯔ ꯈꯪꯗꯕꯗꯨꯗ ꯑꯗꫭ ꯍꯥꯏꯁꯨ ꯍꯥꯏꯕꯅꯦ ꯃꯣꯏꯒꯤꯗꯤ ꯏꯁꯀꯦꯝꯁꯦ ꯌꯥꯝ ꯀꯜꯂꯦꯕꯀꯣ ꯑꯥ ꯌꯧꯕꯒꯅꯦ ꯂꯨꯄꯥ ꯇꯣꯡꯉꯣ ꯄꯩꯁꯥ ꯃꯃꯟ ꯁꯨꯡꯍꯥꯏ ꯍꯥꯏꯔꯣꯏꯕꯀꯣ ꯇꯣꯡꯉꯣ ꯅꯪꯅ ꯊꯤꯟꯕꯤꯔꯝꯕꯒꯦ ꯍꯥꯏꯔꯦ ꯑꯩꯈꯣꯏꯖꯨ ꯊꯨꯕꯅꯤꯅ ꯀꯥꯈꯠꯂꯅꯤ ꯑꯍꯥꯟꯕ ꯆꯠꯄ ꯃꯤꯅ ꯌꯥꯝ ꯇꯧꯍꯜꯂꯦ ꯃꯣꯏ ꯃꯤ ꯑꯅꯧꯕꯅꯦ ꯃꯁꯛꯂꯨꯅ
ꯑꯗꯨꯕꯨꯗꯤ ꯈꯪ ꯇꯥꯕꯅꯦ ꯑꯅꯧꯕꯁꯦ ꯎꯝ
ꯑꯗꯨꯅ ꯃꯣꯏꯖꯦ ꯑ ꯇꯣꯡꯉ ꯊꯣꯡꯍꯜꯂꯅꯤ ꯑꯥ ꯃꯐꯝ ꯌꯧ ꯀꯥꯟꯅ ꯂꯨꯄꯥ ꯂꯤꯁꯤꯡ ꯑꯃ ꯆꯥꯉꯥ ꯇꯥꯔꯦ ꯍꯥꯏ ꯍꯥꯏꯗꯣꯏꯅꯦꯕ ꯂꯨꯄꯥ ꯌꯥꯡꯈꯩꯒꯤ ꯕꯔꯥꯗꯣ
ꯃꯣꯏꯗꫭ ꯑꯃ ꯃꯤꯗꯣ ꯑꯅꯧꯕꯅꯤꯅ ꯀꯤꯊꯤ ꯀꯤ ꯔꯨꯝ ꯇꯧꯔꯒ ꯂꯥꯛꯄ ꯑꯃ ꯍꯥꯏꯗꯤ ꯃꯥꯏꯊꯣꯡ ꯐꯦꯁꯤꯦꯜ ꯑꯦꯛꯁꯄ꯭ꯔꯦꯁꯟꯅ ꯅꯨꯡ ꯈꯪꯉꯤꯅꯦꯕ ꯃꯣꯏꯅ ꯃꯤꯁꯤ ꯃꯤꯁꯦ ꯁꯤꯅꯤ ꯁꯤꯅꯤꯖꯦ ꯃꯣꯏꯅ ꯍꯦꯟꯅ ꯁꯤꯡꯉꯛꯄꯣꯠꯅꯦ ꯃꯣꯏꯗꯤ ꯕꯖꯥꯔꯗ ꯑꯗꯨꯝ ꯇꯥꯔ ꯂꯩꯕ ꯃꯤꯅꯤꯅꯠꯇ ꯅꯠꯇ꯭ꯔꯥ ꯑꯩꯈꯣꯏꯗꯤ ꯅꯣꯡ ꯐꯥꯇꯣꯛ ꯆꯠꯂꯛꯄꯅꯤꯅ ꯍꯦꯟꯅ ꯀꯤꯕ ꯃꯤꯁꯦ ꯁꯨꯡꯇꯣꯛ ꯊꯣꯛꯇꯕ ꯃꯤ ꯑꯣꯏꯗꯣꯏꯅꯦꯕ ꯑꯗꯨꯝꯕ ꯆꯂꯥꯛ ꯌꯥꯝ ꯍꯩꯅ ꯃꯤꯅꯤꯅ ꯑꯗꯨꯝ ꯌꯦꯡꯀꯥꯟꯗ ꯁꯤꯗꯤ ꯂꯧꯕ ꯌꯥꯔꯅꯤ ꯁꯤꯗꯤ ꯄꯪꯕ ꯃꯤꯅꯦꯖꯦ ꯈꯪꯉꯤꯅꯦꯕ ꯑꯗꯨꯒꯤꯅꯦꯕ
ꯅꯍꯥꯟ ꯏꯃꯥꯟꯅꯕ ꯑꯃꯅꯦ ꯃꯥ ꯑꯍꯥꯟꯕ ꯑꯣꯏꯕ ꯑꯗꯨꯗꯨꯒꯅꯦ ꯊꯥꯁꯦ ꯀꯅꯦꯛꯇꯤꯡ ꯑꯣꯏꯕ ꯎꯝ ꯏꯝꯐꯥꯜ ꯇꯨ ꯗꯦꯜꯂꯤ ꯗꯦꯜꯂꯤ ꯇꯨ ꯀꯣꯜꯀꯇꯥ ꯅꯠꯇꯦ ꯀꯣꯜꯀꯇꯥ ꯅꯠꯇꯦ ꯃꯨꯝꯕꯥꯏꯔ ꯀꯩꯅꫭꯝ ꯑꯣꯏꯕꯅꯦꯕꯀꯣ
ꯎꯝ
ꯀꯥꯅꯦꯛꯀꯤ ꯑꯣꯏꯕ ꯑꯗꯨꯗ ꯀꯛꯁꯜ ꯂꯥꯑꯕ ꯑꯍꯥꯟꯕ ꯑꯣꯏꯕꯅꯤꯅ ꯃꯥꯁꯦ ꯑ ꯇꯔꯃꯤꯅꯦꯜ ꯋꯥꯟ ꯆꯠꯇꫭꯏꯔ ꯇꯨꯗ ꯆꯠꯇꫭꯏꯔꯖꯦ ꯉꯥꯎꯔꯕ ꯀꫭ ꯑꯗꯨꯒ ꯐꯣꯟ ꯇꯧꯔꯛꯑꯦ ꯋꯥꯟꯅ ꯐꯒꯅꯤ ꯇꯨꯅ ꯐꯒꯗꯔ ꯍꯪꯉꯦ ꯑꯗꯨꯗꯨꯒꯅꯦ ꯊꯕꯛꯁꯦ ꯐꯂꯤꯞꯀꯥꯔꯠꯁꯦ ꯅꯪꯉꯔꯣꯏꯅ ꯄꯥꯈꯠꯂꯤꯕꯩ ꯇꯥꯏ ꯇꯥꯏꯃꯤꯡꯗꯨꯗ ꯃꯥꯖꯦ ꯑꯣ ꯑꯣꯇꯣ ꯑꯝꯗ ꯀꯥꯈꯠꯂꯨꯔꯕ
ꯎꯝ
ꯑꯗꯨꯒ ꯕꯔꯥꯖꯦ ꯍꯪꯍꯧꯗ꯭ꯔꯕ ꯑꯗꯨꯒꯅꯦ ꯄꯩꯁꯥꯁꯨ ꯌꯥꯝ ꯌꯥꯎꯗ꯭ꯔꯕ ꯃꯥꯁꯦ ꯏꯁꯧꯒ ꯂꯥꯡꯈꯠꯂꯛꯇꯅ ꯑꯣꯇꯣ ꯗ꯭ꯔꯥꯏꯚꯔꯗꯣ ꯃꯐꯝꯗꯣ ꯌꯧꯕꯒ ꯇꯧꯔꯕ ꯍꯥꯏꯇꯥꯔꯦ ꯑ ꯁꯥꯔ ꯃꯥꯁꯤꯅ ꯀꯤꯕꯣꯏ ꯂꯥꯛꯄꯣꯏ ꯑꯍꯥꯟꯕ ꯑꯣꯏꯕꯅꯤꯅ ꯑꯗꯨꯝ ꯄꯩꯁꯥꯁꯨ ꯑꯩꯈꯣꯏ ꯑꯣꯏꯇꯥꯥꯔꯗꯤ ꯉꯥꯡꯅꯔꯒ ꯇꯧꯔꯝ ꯌꯥꯕꯗꯣ ꯂꯨꯄꯥ ꯆꯥꯝ ꯌꯥꯝꯃꯕꯗ ꯆꯥꯝꯃꯥꯗꯩ ꯍꯦꯟꯅ ꯄꯤꯔꯣꯏꯕꯀꯣ
ꯑꯗꯩꯗꯤ ꯃꯔꯣꯜ ꯃꯔꯤꯖꯨ ꯃꯔꯣꯜ ꯃꯔꯤꯁꯨ ꯃꯦꯟꯃꯥꯟ ꯇꯥꯔꯝꯃꯔꯣꯏ ꯎꯝ ꯑꯗꯩꯗꯤ ꯀꯤꯁꯨ ꯀꯤꯔꯝꯒꯅꯦꯕ ꯑꯁ ꯌꯥꯝꯃꯦꯅꯦ ꯑꯗꯨꯗꯤ ꯄꯩꯁꯥꯗꯣꯀꯣ
ꯎꯝ ꯂꯍꯧꯋꯦ ꯅꯪ ꯑꯗꯒꯤ ꯎꯝ ꯅꯪ ꯅꯪꯗꯤ ꯅꯪꯅꯦꯕ
ꯁꯤꯅꯅꯤ ꯃꯤꯖꯦ ꯃꯄꯥꯟ ꯈꯔ ꯊꯣꯛꯄꯅ ꯐꯩ ꯈꯣꯠꯂꯦꯅ ꯍꯥꯏꯔꯤꯖꯦ ꯍꯥꯏ ꯀꯤꯗ꯭ꯔꯦꯗꯅ ꯋꯥꯔꯤ ꯑꯃ ꯁꯥꯟꯅꯔꯛꯄꯗ ꯀꯩꯝꯇ ꯀꯤꯗ꯭ꯔꯦ ꯑꯗꯨꯅ ꯈꯔ ꯏꯁꯥꯅꯁꯨꯅꯦ ꯑꯌꯥꯝꯕ ꯊꯕꯛꯁꯦ ꯏꯁꯥꯅ ꯂꯣꯏꯅ ꯇꯧꯅꯕꯁꯨ ꯍꯣꯠꯅꯖꯒꯗꯧꯅꯦ ꯑꯍꯜ ꯂꯃꯟꯅ ꯁꯨꯝ ꯇꯧꯕꯁꯦ ꯑꯩꯈꯣꯏꯅ ꯍꯥꯏꯗꯤ ꯀꯤꯔꯤ ꯀꯤꯔꯤ ꯀꯤꯔꯤ ꯇꯧꯋꯦꯕ ꯒꯥꯏꯠ ꯇꯧꯕꯤꯅꯕ ꯃꯔꯥꯡ ꯀꯥꯏꯅ ꯂꯩꯔꯗꯤ ꯃꯤꯖꯦ ꯑꯦꯛꯁꯄꯤꯔꯤꯌꯦꯟꯁꯁꯦ ꯌꯥꯝ ꯂꯩꯕ ꯋꯥꯠꯂꯦꯗꯣ ꯑꯗꯨꯅ ꯀꯩꯅꯣ ꯇꯧꯗ꯭ꯔꯗꯤ ꯃꯣꯏ ꯍꯥꯏꯗꯤ ꯏꯁꯥꯅ ꯁꯨꯝ ꯇꯧꯖꯔꯗꯤ ꯀꯩꯅꯣꯝꯃ ꯀꯤꯔꯛꯇꯦꯗꯅ ꯁꯤ ꯇꯧꯕꯖꯦ ꯏꯁꯥꯅ ꯁꯨꯝ ꯇꯧꯕ ꯍꯥꯏꯖꯦ ꯈꯪꯕꯁꯨ ꯍꯦꯜꯂꯦ ꯑꯗꯒꯤꯗꯤ ꯀꯤꯊꯕꯁꯨ ꯍꯦꯜꯂꯦ ꯑꯗꯨꯅ ꯌꯥꯔꯤꯈꯩ ꯃꯄꯥꯟ ꯊꯣꯛꯄꯁꯦ ꯈꯔꯗꯤ ꯐꯕꯖꯥꯠꯅꯤ ꯑꯗꯣ ꯑꯩꯈꯣꯏ ꯅꯨꯄꯤ ꯃꯆꯥꯗꯨꯗꯤ ꯑꯩꯈꯣꯏ ꯕꯕꯥꯅ ꯃꯥꯏꯅ ꯊꯤꯟꯖꯔꯅꯤ ꯍꯣꯏ ꯑꯗꯨꯝꯕ ꯄ꯭ꯔꯣꯕ꯭ꯂꯦꯝꯗꯣ ꯊꯣꯛꯑꯗꯤ ꯑꯉꯥꯡꯒ ꯑꯣꯏꯔꯦ ꯑꯗꯩꯗꯤ ꯀꯩꯅꯣꯖꯨ ꯃꯣꯏꯖꯦ ꯃꯄꯥꯟꯖꯨ ꯀꯌꯥ ꯊꯣꯛꯄ ꯃꯄꯥꯟ ꯊꯣꯛꯄ ꯑꯣꯏꯗ꯭ꯔꯤ ꯑꯗꯨꯃꯥꯏꯅ ꯑꯥꯎꯠꯁꯥꯏꯠ ꯇ ꯆꯠꯄ ꯈꯣꯠꯄꯁꯦ ꯌꯥꯝ ꯀꯟꯅ ꯌꯥꯎꯗ꯭ꯔꯤꯕꯅꯦꯕ
ꯍꯣꯏ ꯏꯆꯦ ꯍꯧꯖꯤꯛꯀꯤꯗꯣ ꯅꯨꯄꯥ ꯃꯆꯥ ꯑꯣꯏꯕꯩ ꯀꯩꯃꯨꯛ ꯇꯧꯗꯕꯩ ꯋꯥꯅꯦꯕꯀꯣ ꯄꯤꯊꯣꯃꯒꯤꯗꯅ ꯅꯨꯄꯤ ꯃꯆꯥ ꯑꯣꯏꯔꯗꯤ ꯏꯚꯟ ꯀꯞꯄꯕꯣꯛ ꯌꯥꯏꯕꯀꯣ ꯀꯞꯄꯛꯑꯗꯤ ꯃꯥꯏ ꯀꯟꯐꯤꯗꯦꯟꯁ ꯃꯥꯡꯉꯛꯀꯗꯣꯏꯅꯤ ꯍꯥꯏꯗꯤ ꯋꯥꯗ ꯉꯥꯇꯪꯗꯨꯗꯀꯣ ꯑꯗꯨꯅ ꯑ ꯃꯁꯛ ꯈꯪꯗꯕ ꯃꯤ ꯑꯃ ꯂꯥꯛꯑꯒ ꯍꯦꯛ ꯀꯩꯗꯧꯔꯒꯦ ꯈꯣꯠꯂꯒꯦ ꯊꯦꯝꯃꯦ ꯈꯜꯂꯣ ꯑ ꯃꯥꯖꯨ ꯊꯦꯝꯃꯦ ꯁꯥꯗꯅ ꯀꯩ ꯍꯥꯏꯅꯤ ꯑꯉꯥꯡꯅꯤꯅ ꯃꯤ ꯌꯥꯝ ꯐꯕꯩ ꯈꯟꯗꯣꯏꯅꯦꯕ ꯗꯨꯝ ꯍꯥꯏꯗꯤ ꯕꯣ